ꯍꯜꯂꯣ
ꯇꯨꯝꯅꯤꯡꯂꯕ꯭ꯔꯣ
ꯇꯨꯝꯕꯗꯤ ꯇꯅꯤꯡꯗꯦꯗ
ꯎꯝ ꯍꯜꯂꯒꯦ
ꯑꯥꯎꯝ
ꯎ
ꯍꯟꯁꯤꯛ ꯂꯥꯡꯕ ꯑꯣꯏꯅ ꯑꯗꯨꯝ ꯃꯄꯥꯟꯗ ꯐꯝꯃꯒ ꯂꯩ ꯍꯥꯏꯇꯥꯔꯦ
ꯑꯩꯈꯣꯏꯒꯤꯁꯨ ꯈꯔ ꯅꯨꯡꯉꯥꯏꯕ ꯊꯕꯛ ꯑꯃ ꯊꯤꯕꯤꯌꯨ ꯗꯅ
ꯍꯧꯖꯤꯛꯁꯨ ꯊꯕꯛ ꯑꯃꯗꯤ ꯂꯩ ꯑꯗꯣ ꯔꯦꯟꯗ ꯂꯩꯕ ꯇꯥꯕꯀꯣ ꯊꯕꯛꯄꯨꯗꯤ ꯅꯨꯡꯗꯤ ꯅꯨꯡꯉꯥꯏꯒꯅꯤ ꯑꯗꯨ ꯑꯩꯈꯣꯏ ꯔꯦꯟꯗ ꯑꯃꯨꯛ ꯂꯩꯔꯗꯤ ꯄꯩꯁꯥꯗꯣ ꯀꯩꯅꯣ ꯇꯧꯋꯤꯕ
ꯊꯒꯤ ꯐ ꯀꯌꯥ ꯄꯤꯅꯤ ꯍꯥꯏꯕ
ꯁꯦꯚꯦꯟꯇꯤꯟꯒꯨꯝꯕꯗꯤ ꯑꯣꯏꯒꯗꯕ ꯃꯥꯜꯂꯦ ꯑꯗꯨꯒ ꯆꯥꯛ ꯐ꯭ꯔꯤꯗ ꯄꯤꯗꯦꯕꯀꯣ ꯔꯨꯝꯗꯣ ꯈꯛ ꯑꯩꯈꯣꯏꯅ ꯂꯧꯒꯗꯕ
ꯑꯣ ꯆꯥꯕ ꯊꯛꯄꯗꯤ ꯐ꯭ꯔꯤꯗ ꯑꯣꯏꯅ
ꯎꯝ ꯆꯥꯕ ꯊꯛꯄ ꯍꯥꯏꯁꯦ ꯃꯣꯏ ꯗꯨꯀꯥꯟꯗ ꯑꯗꯨꯝ ꯀꯣ ꯗꯨꯀꯥꯟꯒꯤ ꯄꯣꯠꯇꯣ ꯑꯗꯨꯝ ꯆꯥꯒꯗꯕ ꯃꯥꯜꯂꯦ ꯗ꯭ꯔꯤꯡꯁ ꯀꯣꯐꯤ ꯁꯦꯟꯋꯥꯆ ꯑꯗꯨꯒꯨꯝꯕꯗꯣ ꯗꯨ ꯀꯥꯟꯗ ꯑꯣꯏꯅ ꯄꯤ ꯑꯦꯐꯁꯨ ꯁꯦꯝꯕ ꯄꯤ ꯑꯦꯐ ꯅꯣꯏ ꯀꯩꯅꯣ ꯇꯧꯔꯗꯤ ꯇꯣꯏꯇꯤꯋꯥꯟ ꯑꯣꯏꯌꯦ ꯑꯗꯨꯕꯨ ꯍꯧꯖꯤꯛ ꯑꯩꯈꯣꯏꯅ ꯐꯪꯒꯗꯕꯗꯤ ꯁꯦꯚꯦꯟꯇꯤꯟ ꯈꯛꯇ ꯑꯣꯏꯕꯀꯣ
ꯍꯣꯏ
ꯅꯨꯡꯗꯤ ꯅꯨꯡꯉꯥꯏꯒꯅꯤ ꯃꯤ ꯑꯅꯤ ꯊꯤꯔꯤ ꯍꯥꯏꯌꯦ ꯃꯣꯏꯗꯣ
ꯃꯤ ꯑꯅꯤ
ꯍꯣꯏ
ꯑꯁ ꯈꯣꯏꯗꯤ ꯕꯦꯔꯥ ꯀꯥꯔꯦꯕ
ꯅꯣꯏꯒꯤꯗꯨꯗ ꯑꯗꯨꯝ ꯇꯧꯑꯣ ꯑꯗꯨꯅ ꯎꯝ ꯀꯩꯅꯣꯕꯨꯗꯤ ꯇꯧꯋꯦ ꯐꯥꯕꯕꯨꯗꯤ ꯑꯗꯨꯝ ꯐꯩꯗ
ꯑꯁ ꯁꯤ ꯆꯍꯤ ꯁꯤ ꯆꯍꯤꯒꯤꯁꯤꯗꯤ ꯂꯣꯏꯁꯤꯜꯂꯁꯤꯔꯅ ꯈꯟꯕꯅꯦ ꯃꯊꯪ ꯆꯍꯤꯗ ꯊꯕꯛ ꯇꯣꯉꯥꯟꯅ
ꯍꯣꯏ ꯑꯗꯨꯅꯦ ꯀꯨꯝꯁꯤꯗꯤ ꯑꯗꯨꯗ ꯑꯗꯨꯝ ꯂꯩꯈꯔꯣ ꯕꯣꯅꯥꯁꯁꯨ ꯐꯪꯒꯅꯤꯅ
ꯑꯥ
ꯑꯗꯨꯒ ꯗꯤꯁꯦꯝꯕꯔꯗ ꯌꯨꯝ ꯆꯠꯂꯒꯦ ꯍꯥꯏꯅ ꯍꯥꯏꯖꯤꯜꯂꯒ ꯑꯃꯨꯛ ꯊꯤꯔꯒ ꯀꯩꯅꯣ ꯇꯧꯔꯁꯨ ꯌꯥꯔꯦꯅꯦ
ꯑꯗꯨ ꯇꯧꯔꯁꯤꯔꯥꯅ ꯈꯟꯕꯅꯦ ꯑꯁ ꯌꯥꯗ꯭ꯔꯦꯕ ꯑꯁꯤꯗ
ꯀꯩꯅꯣ ꯍꯧꯖꯤꯛ ꯅꯌꯥꯝꯕ ꯅꯣꯏꯅꯤꯁꯨ ꯑꯗꯨꯝ ꯔꯦꯟ ꯂꯧꯔꯁꯨ ꯌꯥꯔꯦꯅ ꯀꯩꯒꯤꯔꯣ ꯅꯕꯅꯤꯗꯤ
ꯑꯥ ꯍꯣꯏ ꯑꯁ
ꯎꯝ
ꯈꯟꯅꯕꯗꯤ ꯀꯨꯝ ꯈꯟꯅꯕꯅꯦꯗ ꯍꯧꯖꯤꯛ ꯑꯩꯈꯣꯏꯅꯤ ꯔꯦꯟ ꯔꯦꯟꯗꯣ
ꯎꯝ
ꯗꯨꯝ ꯗꯤꯄꯣꯖꯤꯠꯀꯨꯝꯕ ꯑꯗꯨꯝ ꯂꯧꯔꯗꯤ ꯈꯣꯏꯅꯤ ꯈꯛꯇꯒꯤꯗꯤ ꯗꯨꯝ ꯀꯩꯅꯣ ꯇꯧꯕ ꯌꯥꯏꯕ ꯈꯅ
ꯍꯨꯖꯤꯛ ꯕꯣꯅꯥꯁ ꯐꯪꯕꯗꯨꯅ ꯁꯦꯚꯤꯡ ꯇꯧꯔꯅꯦ꯫ ꯇ꯭ꯋꯦꯟꯇꯤ ꯔꯣꯝꯗꯤ ꯐꯪꯒꯅꯤꯅ ꯅꯣꯏꯁꯨ꯫
ꯑꯁ ꯀꯔꯤ ꯇ꯭ꯋꯦꯟꯇꯤ ꯅꯣꯗ
ꯅꯪꯒꯤꯗꯣ ꯀꯌꯥ ꯑꯣꯏꯔꯦ ꯁꯦꯂꯔꯤꯗꯣ?
ꯁꯦꯂꯔꯤꯕꯨꯗꯤ ꯇꯔꯥꯃꯔꯤꯗꯒꯤ ꯍꯦꯟꯗ꯭ꯔꯤꯗ ꯑꯈꯣꯏꯒꯤꯗꯤ꯫
ꯑꯗꯨꯗꯤ ꯗꯤꯋꯥꯂꯤꯗꯗꯤ ꯐꯤꯐꯇꯤꯟꯗꯤ ꯄꯤꯒꯗꯧꯕ ꯃꯥꯜꯂꯦꯗ꯫
ꯗꯣ ꯈꯪꯗ꯭ꯔꯦꯗ ꯇꯧꯔꯤꯁ ꯄꯤꯒꯗꯕ꯭ꯔꯥ ꯄꯤꯔꯣꯏꯗꯕ꯭ꯔꯥ
ꯂꯥꯁ ꯏꯌꯥꯔꯗꯁꯨꯔꯣ ꯂꯤꯁꯤꯡ ꯑꯃ ꯑꯃ ꯑꯗꯨꯝ ꯍꯥꯞꯄꯤꯗꯨꯗꯤ ꯕꯣꯅꯁꯀꯤꯗꯣ
ꯍꯥꯞꯀꯗꯕꯗꯤ ꯃꯥꯜꯂꯦ ꯇꯔꯥꯃꯉꯥ ꯒꯨꯝꯕꯗꯤ ꯀꯣ ꯫
ꯎꯝ ꯕꯣꯅꯥꯁ ꯐꯤꯐ ꯇꯤꯟ ꯑꯣꯏꯔꯦ ꯅꯪꯒꯤ ꯁꯦꯂꯔꯤ ꯐꯣꯔꯇꯤꯟ ꯑꯣꯏꯔꯦ ꯑꯗꯨ ꯁꯦꯚꯤꯡ ꯇꯧꯔꯒ ꯔꯦꯟ ꯗꯤꯄꯣꯖꯤꯠ ꯇꯧꯅꯕ
ꯍꯣꯠꯅꯕ ꯇꯥꯔꯦ ꯑꯗꯨꯗꯤ ꯍꯨꯖꯤꯛꯅ ꯀꯩꯅꯣ ꯇꯧꯗꯗꯤ
ꯀꯩꯅꯣ ꯁ꯭ꯋꯥꯏꯗꯗꯤ ꯎꯝ ꯂꯤꯁꯤꯡ ꯃꯔꯤ ꯃꯉꯥꯒꯤ ꯔꯨꯝ ꯈꯛꯇꯁꯨ ꯂꯩꯅ ꯑꯕꯥꯅꯤꯒꯤꯗꯤ ꯑꯗꯨꯝ ꯌꯥꯔꯅꯤꯅꯦ꯫
ꯑꯣ ꯑꯗꯨ ꯁꯣꯝꯗ ꯅꯣꯏꯔꯣꯝꯗꯔ ꯀꯩꯅꯣ ꯑꯥ ꯔꯨꯝ ꯑꯃꯗꯤ ꯂꯩ ꯍꯥꯏꯕ꯫ ꯗꯣ ꯗꯤꯄꯣꯖꯤꯠꯇꯣ ꯇꯔꯥ ꯃꯉꯥ ꯑꯣꯏꯅꯤ ꯍꯥꯏꯕꯀꯣ
ꯑꯗꯨꯒꯨꯝꯕ ꯈꯛꯇꯗꯤ ꯂꯥꯏ ꯂꯥꯏꯅ ꯇꯧꯔꯁꯨ ꯌꯥꯏꯅ ꯅꯕꯅꯤ ꯍꯧꯖꯤꯛ ꯀꯩꯅꯣꯒꯤꯗꯣ ꯁꯦꯚꯤꯡ ꯇꯧꯔꯒ
ꯗꯨ ꯇꯧꯁꯤꯔꯅ ꯈꯟꯕꯅꯤ꯫
ꯎꯝ ꯅꯣꯏꯅꯤ ꯊꯕꯛꯇꯣ ꯍꯥꯟꯅ ꯌꯥꯎꯔꯣ ꯐꯔꯗꯤ ꯑꯈꯣꯏꯅꯤꯁꯨ ꯑꯗꯨꯝ ꯀꯩꯅꯣ ꯇꯧꯒꯦ
ꯑꯁ
ꯌꯥꯎꯅꯕ ꯇꯧꯕ ꯇꯥꯔꯦꯗ
ꯀꯝꯄꯅꯤ ꯑꯆꯧꯕꯗꯨꯗ ꯇꯧꯕꯅꯤꯅꯀꯣ ꯀꯩꯅꯣ ꯇꯧꯕ ꯍꯧꯖꯤꯛ ꯑꯩꯈꯣꯏꯒꯤꯁꯦ ꯇꯝꯕ ꯉꯝꯗꯦꯕ ꯁꯦꯜꯁ ꯐꯠꯇ꯭ꯔꯗꯤ ꯑꯗꯨꯝ ꯀꯩꯅꯣ ꯇꯧꯕ ꯀꯣ
ꯎꯝ ꯈꯣꯏ ꯅꯤꯗꯤ ꯑꯥ ꯀꯩꯅꯣ ꯖꯥꯃꯥꯇꯣ ꯍꯥꯏꯕ꯭ꯔꯥ
ꯎꯝ ꯎꯝ
ꯌꯥꯎꯕ ꯇꯥ ꯌꯥꯎꯕ ꯌꯥꯏ ꯍꯥꯏꯕ ꯗꯣ ꯔꯦꯟ ꯔꯦꯟꯗꯤ ꯏꯁꯥꯅ ꯂꯧꯒꯗꯕꯅꯦ ꯍꯥꯏꯕ꯫
ꯎꯝ
ꯈꯔꯥꯗꯤ ꯗꯨꯗꯤ ꯇ꯭ꯔꯥ ꯇ꯭ꯔꯃꯄꯟ ꯁꯝ ꯅꯥꯏꯟꯇꯤꯟꯒꯨꯝꯕꯀꯣ ꯑ ꯁꯣꯝꯗ ꯑꯩꯒꯅꯤ ꯍꯥꯏ
ꯑꯗꯨꯅꯦ ꯉꯁꯥꯏ ꯃꯥꯁꯨ ꯍꯥꯏꯌꯦ ꯑꯗꯣ ꯑꯗꯨ ꯂꯤꯁꯤꯡ ꯃꯔꯤ ꯃꯉꯥꯒꯤ ꯔꯨꯝ ꯂꯧꯔꯗꯤ ꯑꯗꯨꯝ ꯌꯥꯕꯕꯨꯗꯤ ꯌꯥꯏꯗꯅꯀꯣ ꯆꯥꯛ ꯌꯦꯟꯁꯥꯡꯁꯨ ꯑꯩꯈꯣꯏꯅ ꯆꯥꯅꯤꯡꯕꯗꯣ ꯊꯣꯡꯉꯒ ꯆꯥꯕ ꯑꯗꯨꯗ ꯃꯣꯏꯒꯤ ꯆꯥꯕ ꯁꯔꯨꯛꯄꯨꯗꯤ
ꯑꯗꯨꯅ ꯈꯔ ꯅꯨꯡꯉꯥꯏꯒꯗ꯭ꯔꯥꯅ ꯈꯟꯕꯅꯤꯅ ꯏꯕꯥꯟꯅꯤꯁꯨꯀꯣ
ꯅꯕꯥꯅꯤ ꯇꯧꯔꯣ ꯑꯗꯨꯒ ꯐꯔꯔꯗꯤ ꯅꯨꯡꯉꯥꯏꯔꯗꯤ ꯑꯩꯈꯣꯏ ꯑꯅꯤꯁꯨ ꯑꯗꯨꯝ ꯅꯦꯛꯁ ꯏꯌꯔ ꯗꯤ ꯂꯥꯥꯛꯀꯦ
ꯌꯦꯡꯕ ꯇꯥꯔꯦꯗ ꯃꯇꯝꯅ ꯄꯨꯔꯛꯄ
ꯑꯥ ꯑꯗꯨꯗꯤ ꯁꯦꯂꯔꯤꯕꯨꯗꯤ ꯄꯩꯁꯥꯕꯨꯗꯤ ꯗꯦꯠ ꯐꯤꯛꯁ ꯇꯧꯅ ꯄꯤ ꯑꯗꯨꯕꯨ ꯋꯥꯃꯜꯂꯦꯗ ꯑꯗꯨꯗ ꯑꯗꯨ
ꯑ ꯑꯁ ꯌꯥꯝ ꯋꯔꯦꯗꯥ ꯍꯧꯖꯤꯛ ꯄꯨꯗꯤꯀꯣ
ꯎꯝ
ꯑꯗ‌ꯣ ꯈꯔ ꯐꯔꯤ ꯃꯣꯏ ꯍꯥꯟꯅꯗꯤ ꯑꯩꯈꯣꯏ ꯂꯩꯔꯀꯥꯟꯗꯗꯤ ꯂꯩꯃꯤꯟꯅꯕ ꯀꯥꯟꯗꯗꯤ ꯈꯔ ꯐ꯭ꯔꯤ ꯑꯣꯏꯗꯅ ꯍꯧꯖꯤꯛꯇꯤ ꯃꯄꯨ ꯌꯥꯝꯗ꯭ꯔꯦꯕ
ꯎꯝ ꯌꯦꯡꯁꯤꯟꯕ ꯃꯤꯅ ꯌꯥꯝꯈ꯭ꯔꯦꯅꯦ ꯊꯕꯛ ꯁꯨꯕ ꯃꯤ ꯍꯦꯟꯅ
ꯑ ꯁꯣꯝꯗ ꯀꯩꯅꯣ ꯊꯕꯛ ꯑꯃ ꯁꯣꯏꯔꯦ ꯑꯣꯝꯗ ꯁꯤ ꯑꯁꯤꯗ ꯑꯃꯨꯛ ꯇꯧꯔꯣ ꯑꯗꯨꯗ ꯑꯃꯨꯛ ꯇꯧꯔꯣ ꯍꯥꯏꯕꯗꯣ
ꯎꯝ
ꯑꯗꯣ ꯌꯥꯝꯃꯟꯂꯣꯏ ꯑꯁ ꯇꯥꯎꯅꯤꯡ ꯊꯕꯛ ꯀ ꯇꯧꯅꯤꯡꯗ‌ꯦꯗ ꯗꯨ
ꯎꯝ
ꯑꯗꯨꯒꯤꯗꯤꯅꯦ ꯌꯨꯝꯗ ꯑꯃꯨꯛ ꯍꯜꯂꯁꯤꯔꯅ ꯈꯟꯕꯤꯁꯦ
ꯌꯨꯝꯗꯗꯤ ꯍꯟꯗ꯭ꯔꯁꯨ ꯊꯕꯛ ꯑꯁꯨꯛ ꯌꯥꯝ ꯂꯩꯔꯤ ꯁꯤꯕꯨ ꯀꯗ ꯍꯂꯒ ꯀꯔꯤ ꯇꯧꯒꯅꯤ
ꯌꯨꯝꯗ ꯍꯜꯗꯨ ꯑꯁ ꯑꯗꯨꯝ ꯂꯧꯒꯦ ꯊꯕꯛ ꯑꯃꯨꯛ
ꯎꯝ
ꯑꯗꯨ ꯅꯠꯇꯗꯤ ꯑꯇꯣꯞꯄ ꯊꯕꯛ ꯂꯩꯇꯦ
ꯕꯣꯅꯥꯁ ꯐꯪꯕ ꯃꯇꯨꯡꯗ ꯍꯧꯖꯤꯛꯀꯤꯒꯤꯗꯣ ꯖꯣꯃꯥꯇꯣꯒꯤꯗꯣ ꯑꯗꯣ ꯍꯥꯟꯅ ꯀꯩꯅꯣ ꯇꯧꯔꯣ ꯑꯗꯨ ꯐꯔꯗꯤꯀꯣ
ꯑꯗꯣ
ꯇꯧꯁꯤꯔꯅ ꯈꯜꯂꯝꯃꯅꯦ ꯑꯗꯣ ꯑꯁ ꯄꯩꯁꯥꯁꯦ
ꯄꯩꯁꯥꯒꯤ ꯋꯥꯅꯤꯗ ꯍꯧꯖꯤꯛ
ꯑ ꯐꯤꯐꯇꯤꯟ ꯈꯛꯇ ꯗꯤꯄꯣꯖꯤꯠ ꯇꯧꯒꯗꯕ ꯑꯣꯏꯔꯗꯤ ꯅꯪꯅ ꯇꯔꯥꯥꯁꯦꯠ ꯇꯧꯔꯣ ꯃꯥꯅꯁꯨ ꯇꯧꯔꯣ ꯑꯗꯨꯗꯤ ꯑꯗꯨꯝ ꯌꯥꯔꯦ ꯑꯗꯨꯅ
ꯑꯗꯨꯕꯨꯗꯤ ꯌꯥꯅꯤꯕ ꯇꯔꯥ ꯇꯔꯥ ꯂꯧꯊꯣꯛꯑꯗꯤ ꯁꯝ ꯔꯦꯡꯒ ꯀꯁꯨ ꯄꯣꯠꯆꯦꯒꯤꯁꯨ ꯑꯗꯨꯝ ꯂꯩꯒꯅꯦꯕ
ꯎꯝ
ꯑꯗꯨꯗ ꯆꯥꯕ ꯊꯛꯄꯒꯤ ꯑꯃꯨꯛ ꯂꯩꯁꯤꯟꯒꯅꯤ ꯑꯗꯨ
ꯍꯧꯕꯗꯗꯤ ꯑꯗꯨꯝ ꯈꯔ ꯋꯥꯅ ꯇꯧꯔꯁꯨ ꯂꯩ ꯍꯥꯏꯕꯗ ꯑꯗꯨꯝ ꯅꯨꯡꯉꯥꯏꯔꯗꯤ ꯀꯥꯏꯗꯦꯅ
ꯑꯗꯨꯕꯨꯗꯤ ꯀꯥꯏꯗ‌ꯦꯗ ꯋꯥꯕꯇꯥꯕꯅꯤ
ꯅꯣꯏꯅ ꯕꯣꯅꯥꯁ ꯉꯥꯏꯕꯁꯤꯗꯤ ꯑꯃꯅꯁꯨ ꯕꯣꯅꯥꯁ ꯉꯥꯏꯕ ꯈꯛꯇꯅꯦ ꯕꯣꯅꯥꯁ ꯐꯪꯔ꯭ꯔꯗꯤ ꯀꯩꯅꯣ ꯇꯧꯔꯅꯤ ꯑꯃꯁꯨ ꯑꯗꯨꯝ ꯍꯥꯏꯔ ꯂꯩꯔꯅꯤ
ꯍꯥꯏꯥꯏ ꯂꯩꯗꯦ ꯕꯨꯣꯅꯥꯁ ꯅꯠꯇ꯭ꯔꯗꯤ ꯑꯩꯈꯣꯏꯒꯤ ꯂꯝꯕꯤꯁꯤꯗꯤ ꯕ‌ꯣꯅꯥꯥꯁꯅꯥ ꯗꯨꯝ
ꯑꯩꯈꯣꯏꯒꯤ ꯂꯝꯕꯤ ꯑꯃꯗꯤ ꯐꯪꯉꯤꯗꯅ
ꯍꯣꯏ ꯑꯗꯨ ꯍꯧꯖꯤꯛ ꯆꯨꯔꯨꯞ ꯊꯛꯏ ꯑ ꯑꯩꯈꯣꯏ ꯃꯦꯗꯝ ꯑꯃꯗꯣ ꯑꯗꯨꯁꯨ ꯏꯕꯥꯅꯤꯒ ꯂꯩꯃꯤꯟꯅꯅꯤꯡꯉꯦ ꯑꯗꯨꯝ ꯍꯥꯏꯌꯦ ꯑꯗꯣ ꯕꯣꯅꯁ ꯉꯥꯏꯔꯤꯋ‌ꯦ ꯍꯥꯏ ꯃꯥꯁꯨ ꯕꯣꯅꯁ ꯐꯪꯉꯗꯤ ꯄꯨꯟꯅ ꯂꯩꯃꯤꯟꯅꯁꯦ ꯑꯗꯨꯝ ꯍꯥꯏ
ꯅꯣꯏ ꯊꯕꯛꯇꯤ ꯀꯝꯄꯅꯤ ꯀꯝꯄꯅꯤꯗꯤ ꯄꯨꯟꯕ ꯅꯠꯇ꯭ꯔꯣ
ꯍꯣꯏ ꯀꯝꯄꯅꯤꯗꯤ ꯃꯥꯟꯅꯩ ꯑꯗꯣ ꯕ꯭ꯔꯥꯟꯁ ꯑꯇꯣꯞꯄꯗ ꯆꯠꯄꯀꯣ ꯃꯥꯗꯣ ꯃꯐꯝꯁꯨ ꯇꯣꯡꯉꯥꯂꯦꯗ ꯈꯔ ꯂꯥꯞꯄꯦ
ꯑꯩꯗꯤ ꯅꯣꯏ ꯑꯅꯤ ꯂꯩꯃꯤꯟꯅꯕ꯭ꯔꯥ ꯍꯥꯏꯅ ꯈꯟꯕꯅꯦ
ꯑꯣ ꯍꯥꯟꯅꯗꯤ ꯂꯩꯃꯤꯟꯅꯕꯅꯦ
ꯈꯪꯗꯦꯗꯥ
ꯌꯥꯝ ꯅꯣꯏꯈ꯭ꯔꯦ ꯑꯍꯟ ꯃꯥꯜꯂꯦ ꯑꯍꯟ ꯃꯥꯜꯂꯦ ꯍꯥꯏ ꯍꯥꯏꯌꯦ ꯃꯥꯕꯨ ꯅꯍꯥꯟ
ꯀꯩꯅꯣ ꯅꯣꯏ ꯅꯌꯥꯝ ꯑꯃꯒꯤ ꯕꯥꯔꯗꯦ ꯑꯩꯈꯣꯏ ꯀꯣꯏꯕ ꯆꯠꯂꯦꯗꯅ
ꯑꯥ
ꯑꯗꯨꯗ ꯃꯥꯅ ꯐꯣꯇꯣ ꯏꯁꯇꯦꯇꯁ ꯀꯩꯅꯣ ꯇꯧꯕꯗ ꯃꯤꯁꯤꯡꯅ ꯌꯥꯝ ꯑꯍꯟ ꯑꯣꯏꯔꯦ ꯍꯥꯏ ꯍꯥꯏ ꯃꯥꯗꯣ ꯌꯥꯝ ꯅꯣꯏꯈ꯭ꯔꯕꯅꯤ꯫
ꯑꯩ ꯑꯩꯕꯨꯗꯤ ꯑꯗꯨ ꯄꯨꯅꯤꯡ ꯄꯨꯅꯤꯉꯒ ꯂꯩꯕꯅꯦ꯫ ꯎꯄꯥꯏ ꯂꯩꯇꯦꯗ꯫
ꯐꯪꯒꯗꯕ ꯃꯥꯟꯗ꯭ꯔꯦ ꯃꯇꯧꯁꯦ꯫ ꯃꯑꯣꯡꯁꯦ꯫
ꯀꯩꯁꯨ ꯀꯥꯏꯗꯦꯗ ꯑꯗꯨꯕꯨ꯫ ꯎꯗꯨꯕ ꯀꯨꯏꯔꯦꯗ ꯅꯣꯏꯁꯨ꯫
ꯅꯣꯏꯅ ꯂꯥꯛꯇꯕꯒꯤꯅꯦꯅ ꯅꯌꯥꯝꯕ ꯑꯃꯗꯨꯗꯤ ꯑꯗꯨꯝ ꯂꯥꯛ ꯍꯟꯗꯛꯁꯨ ꯁꯦꯂꯔꯤ ꯐꯪꯉ꯭ꯔꯗꯤ ꯂꯥꯛꯑꯀꯦ ꯍꯥꯏꯌꯦ꯫
ꯔꯤ ꯐꯥꯡꯉ ꯑ ꯇꯥꯏꯂꯩꯗꯨꯏꯅꯦ꯫
ꯆꯥꯛ ꯌꯦꯟꯁꯥꯡꯗꯣ ꯍꯥꯎꯃꯟꯗꯦ ꯅꯣꯡꯃ ꯑꯃꯨꯛ ꯆꯥꯁꯦ ꯍꯥꯏ
ꯌꯦꯉꯁꯤ ꯂꯕꯤ ꯂꯛꯀꯥꯟꯗꯥ꯫